ꯇꯥꯕ꯭ꯔꯣ
ꯇꯥꯏ ꯇꯥꯏ ꯑꯃꯗꯣ ꯑꯩꯅ ꯁꯤꯅꯣꯗ ꯂꯩꯍꯟꯈ꯭ꯔꯦ ꯑꯗꯨꯒ ꯌꯥꯔꯛꯑꯦ ꯎꯝ ꯇꯥꯏꯌꯦ
ꯎꯝ ꯌꯥꯕꯅꯦ ꯑꯣ ꯇꯥꯔꯦ ꯇꯥꯔꯦ
ꯑꯗꯨꯅꯦ ꯑꯩ ꯑꯩ ꯉꯁꯥꯏꯗꯒꯤ ꯑꯗꯨ ꯁꯤꯝ ꯁꯤ ꯁꯤꯅꯣ ꯂꯩꯍꯟꯗꯕꯩ ꯃꯥꯜꯂꯦ ꯉꯁꯥꯏꯒꯩ ꯁꯤ ꯅꯣ ꯂꯩꯍꯜꯂꯝꯗꯕꯩ ꯃꯥꯜꯂꯦꯕ
ꯌꯥꯔꯅꯤꯗ ꯀꯩꯁꯨ ꯇꯧꯔꯣꯏ ꯑꯃꯅꯤ ꯂꯩꯕꯗꯤ ꯆꯦꯡ ꯃꯔꯛꯇ ꯐꯧꯃꯟ ꯌꯥꯎ ꯕꯒꯨꯝꯕꯅꯦ
ꯃꯥꯅꯦ ꯑꯈꯣꯏ ꯃꯣꯏꯔꯥꯡꯒꯤ ꯃꯥꯡꯒꯣꯟ ꯀꯥꯞꯕ ꯑꯃꯗꯨ ꯎꯔꯕ ꯅꯍꯥꯟꯃꯨꯛ ꯑꯩꯅ ꯎꯠꯄꯗꯣ
ꯍꯥꯥ
ꯃꯪꯒꯣꯟ ꯀꯥꯕꯩ ꯅꯍꯥꯛꯃꯨꯛ ꯑꯩꯅ ꯑꯃ ꯎꯠꯄꯗꯣ
ꯑꯥ ꯑꯋꯥꯡꯕ ꯌꯨꯝꯒꯤꯗꯣ
ꯑꯗꯨꯗꯣ ꯉꯁꯤ ꯚꯤꯗꯤꯑꯣ ꯊꯥꯒꯠꯂꯛꯑꯦꯕ ꯎꯝ ꯍꯥꯏꯗꯤ ꯑꯗꯨꯗꯗꯤ ꯂꯣꯏꯔꯦ ꯑꯩ ꯂꯨꯍꯣꯡꯅꯤꯡꯗ꯭ꯔꯦ ꯃꯣꯏꯒꯤꯁꯤꯗ ꯇꯧꯔꯤ ꯃꯌꯥꯝꯁꯦ
ꯑꯁ ꯃꯇꯝꯒꯤ ꯆꯠꯅꯕꯤꯁꯦ ꯌꯥꯎꯕꯁꯨ ꯉꯝꯖꯗꯦ ꯑꯩꯈꯣꯏꯅ
ꯄꯩꯁꯥ ꯂꯩꯇꯦ
ꯂꯩꯇꯦ ꯁꯨꯠ ꯑꯦ ꯁꯥ ꯁꯣꯏ ꯑꯃ ꯇꯧꯔꯒ ꯂꯣꯏꯕꯤꯗꯣ ꯑꯣꯏꯅ ꯇꯧꯕꯅ ꯐꯗꯣꯏꯅꯦ
ꯎꯝ ꯑꯗꯨꯅ ꯐꯗꯣꯏꯅꯦ ꯑꯗꯨ ꯑꯩꯅ ꯑꯃ ꯎꯝ ꯁꯃꯨꯗ꯭ꯔꯒꯤ ꯑꯆꯥꯄꯣꯠ ꯆꯥꯁꯦ ꯍꯥꯏꯕꯗꯣ
ꯑꯥ
ꯑꯗꯨ ꯍꯟꯇꯛ ꯍꯞꯇꯥ ꯎꯝ ꯊꯥꯡꯖ ꯅꯣꯡꯃꯥꯏꯖꯤꯡ ꯁ꯭ꯋꯥꯏꯐꯥꯎꯗꯤ ꯂꯨꯄꯥ ꯂꯤꯁꯤꯡ ꯑꯅꯤꯒ ꯆꯧꯉꯥꯗꯣ ꯂꯤꯁꯤꯡ ꯑꯅꯤꯗ ꯎꯝ ꯍꯣꯡꯗꯣꯛꯑꯦꯌꯦ ꯃꯤ ꯃꯉꯥꯒꯤ
ꯐꯩꯅꯦ ꯃꯤ ꯃꯉꯥꯗꯤ ꯁꯨꯔꯅꯤ ꯑꯩꯈꯣꯏ ꯃꯈꯩ
ꯑꯗꯨꯅꯦꯁꯦ ꯑꯩꯅ ꯑꯩ ꯔꯨꯝ ꯊꯪꯅꯕꯗꯨꯁꯨ ꯍꯥꯏꯔꯦ ꯅꯣꯏ ꯃꯊꯛꯀꯤ ꯅꯕꯥꯅꯤ ꯑꯃ ꯂꯩꯔꯦ
ꯑꯥ
ꯃꯄꯥꯟꯗ ꯆꯥꯕꯤꯗꯨꯒ ꯑꯗꯨ ꯍꯥꯏꯔꯁꯨ ꯑꯩꯈꯣꯏ ꯃꯉꯥꯗꯤ ꯑꯗꯨꯝ ꯁꯨꯗ꯭ꯔꯥ ꯑꯅꯤ ꯈꯛꯇꯪꯒꯤ ꯂꯩ ꯑꯅꯤꯈꯛ ꯈꯇꯪꯒꯤꯗꯣ ꯌꯥꯝꯅ ꯌꯥꯝꯗꯕ ꯃꯥꯜꯂꯦ ꯃꯉꯥꯥꯏꯗꯨꯅ ꯍꯦꯟꯅ ꯌꯥꯝꯃꯦꯕ
ꯌꯥꯏꯌꯦ ꯆꯥꯔꯨ ꯂꯣꯏꯔꯦ ꯀꯩꯅꯣ ꯚꯥꯏ ꯏꯔꯟꯅ ꯆꯥꯔꯗꯣꯏꯅꯦ ꯍꯧꯖꯤꯛꯀꯥꯟ
ꯎꯝ ꯄꯩꯁꯥꯗꯣ ꯍꯦꯟꯒꯠꯈꯤꯗꯧꯕ ꯃꯥꯜꯂꯦ ꯑꯩꯈꯣꯏ ꯍꯜꯂꯛꯄꯗ
ꯃꯉꯥ ꯐꯥꯎꯗ ꯍꯥꯏꯕ ꯅꯠꯇ꯭ꯔꯣ
ꯎꯝ ꯃꯉꯥ ꯐꯥꯎ ꯍꯥꯏꯁꯦ ꯀꯩꯅꯣꯅꯦ ꯍꯟꯇꯛꯀꯤ ꯆꯌꯣꯜꯁꯤꯐꯥꯎꯗ ꯈꯇꯪ ꯄꯤꯒꯅꯤ ꯍꯥꯏꯕ ꯄꯩꯁꯥ ꯍꯟꯊꯕ ꯂꯨꯄꯥ ꯆꯧꯉꯥ ꯍꯟꯊꯕꯗꯣ
ꯎꯝ ꯍꯟꯗꯛꯀꯤ ꯆꯌꯣꯜꯁꯦ ꯅꯨꯃꯤꯠ ꯍꯨꯝꯅꯤꯒꯨꯝꯕ ꯂꯩꯔꯤꯕꯣ ꯄ ꯍꯨꯝꯅꯤ ꯑꯣꯏꯔꯗꯤ ꯑꯍꯨꯝ ꯃꯔꯤ ꯃꯉꯥ ꯇꯥꯡ ꯃꯉꯥꯕꯧꯗꯅꯤ ꯍꯟꯗꯛꯀꯤ ꯆꯌꯣꯜ
ꯑꯗꯨꯏꯁꯨ ꯎꯝ ꯂꯤꯁꯤꯡ ꯑꯅꯤꯒ ꯆꯧꯉꯥꯗꯨꯁꯨ ꯑꯗꯨꯝꯕꯨꯗꯤ ꯌꯥꯏꯗ
ꯌꯥꯏꯗ ꯂꯤꯁꯤꯡ ꯑꯅꯤꯗ ꯑꯩꯈꯣꯏ ꯃꯉꯥ
ꯎꯝ ꯂꯨꯞ ꯑꯥ ꯂꯨꯄꯥ ꯆꯪ ꯌꯥꯏꯌꯦ ꯑꯁ ꯒ꯭ꯌꯥꯟ ꯇꯥꯗꯦ
ꯑꯗꯨꯅ ꯑꯩꯈꯣꯏ ꯏꯔꯟ ꯏꯔꯟ ꯇꯥꯟꯁꯤꯟꯁꯦ
ꯇꯥꯟꯁꯤꯟꯂꯥꯗꯧꯅꯤ
ꯎꯝ ꯏꯔꯟꯒꯤ ꯍꯨꯃꯥꯡ ꯃꯃꯜ ꯐꯪꯉꯛꯀꯥꯟꯗ ꯆꯥꯔꯁꯨ ꯑꯁ ꯅꯨꯡꯉꯥꯏꯗꯣꯏꯅꯦ ꯑꯗꯨꯅ ꯍꯦꯟꯅ
ꯍꯣꯏ ꯍꯨꯃꯥꯡ ꯃꯃꯜꯁꯦ ꯁꯨꯡꯐꯪ ꯐꯪꯉꯛꯇꯕꯁꯤꯗꯅꯤꯅꯦ ꯋꯥꯔꯛꯏ
ꯃꯥꯅꯦ ꯆꯞꯄꯒ ꯂꯩꯒꯔꯦ ꯂꯝꯕꯤ ꯊꯤꯡꯕꯗ ꯌꯥꯎꯈ꯭ꯔꯦ ꯍꯨꯃꯥꯡ ꯃꯃꯜꯁꯦ
ꯌꯥꯎꯒ꯭ꯔꯦ ꯍꯧꯖꯤꯛ ꯑꯃꯨꯛ ꯈꯪꯗꯦ ꯎꯝ ꯄꯣꯠ ꯆꯦꯟꯕꯁꯨ ꯑꯝꯇ ꯂꯥꯛꯇꯦꯗꯅꯥ
ꯎꯝ ꯄꯣꯠ ꯀꯛꯄꯁꯨ ꯌꯥꯗꯦ ꯑꯗꯨ ꯐꯖꯔꯦ ꯑꯩꯈꯣꯏꯅ ꯂꯩꯔꯤ ꯃꯐꯝꯁꯦ
ꯎꯝ ꯀꯣꯛ ꯉꯥꯎꯋꯦ ꯍꯥꯏꯕ
ꯁ꯭ꯋꯥꯏꯗ ꯈꯪꯗꯦ ꯑꯩ ꯉꯁꯥꯏ ꯌꯧꯔꯛꯄꯒ ꯐꯨꯔꯤꯠ ꯑꯃ ꯂꯩꯌꯦꯕ
ꯎꯝ
ꯒꯥꯔꯤꯗꯒꯤ ꯀꯨꯝꯃꯛꯄꯒ ꯑꯩꯅ ꯄꯥꯝꯕ ꯐꯨꯔꯤꯠ꯫ ꯑꯥ ꯑꯗꯨꯝ ꯕꯖꯥꯔ꯫
ꯎꯝ
ꯑꯉꯥꯡꯕ ꯃꯆꯨ ꯑꯩꯉꯣꯟꯗ ꯌꯥꯝ ꯆꯥꯎꯔꯝꯃꯦ ꯍꯜꯂꯨꯒꯦ ꯇꯧꯅꯤ ꯍꯧꯖꯤꯛ ꯑꯗꯨꯒ
ꯑꯁ ꯐꯨꯔꯤꯠ ꯍꯥꯏꯁꯦ ꯅꯨꯄꯤ ꯃꯥꯥꯟꯕꯤ ꯐꯨꯔꯤꯠꯂꯣ ꯅꯨꯄꯥ ꯃꯥꯟꯕꯤ ꯐꯨꯔꯤꯠꯂꯣ꯫
ꯄꯥ ꯃꯥꯟꯕꯤꯗꯣ ꯑꯗꯨꯝ ꯑꯩꯈꯣꯏꯅ ꯑꯗꯨꯝ ꯂꯤꯠꯅꯕꯗꯣ꯫
ꯑꯣ꯫
ꯑꯗꯨꯝꯕꯅ ꯍꯦꯟꯅ ꯅꯨꯡꯉꯥꯏꯌꯦꯗ ꯑꯗꯨ ꯂꯩꯕ꯫
ꯍꯧꯖꯤꯛꯁꯨ ꯁꯥꯁꯨ ꯁꯥꯔꯕꯅꯤꯅ꯫
ꯊꯥꯗꯤ ꯊꯥꯌꯦ ꯐꯨꯔꯤꯠꯇꯨ ꯆꯥꯝꯃ꯭ꯔꯤꯅꯤꯐꯨ ꯍꯥꯏꯔꯛꯑꯦ꯫
ꯆꯥꯝꯃ꯭ꯔꯤ ꯅꯤꯐꯨ꯫
ꯎꯝ
ꯌꯥꯕꯨꯗꯤ ꯌꯥꯏ ꯑꯗꯣ ꯐꯤꯗꯨꯒꯤ ꯃꯈꯥ ꯄꯣꯜꯂꯝꯃꯅꯤ ꯐꯤꯇꯥꯗꯣ꯫
ꯐꯤꯗꯥꯗꯣ ꯍꯣꯏ ꯐꯤꯗꯥꯗꯨꯗꯤ ꯀꯩꯅꯣ ꯇꯧꯋꯤ ꯀꯃꯥꯏꯅ ꯍꯥꯏꯅꯤ꯫ ꯃꯅꯨꯡꯗ ꯐꯤ ꯃꯌꯥꯝ ꯆꯦꯜꯂ ꯈꯣꯠꯂ ꯇꯧꯔꯒ꯫ ꯆ ꯑꯈꯣꯏ ꯑꯈꯣꯏ ꯏꯃꯥꯁꯦ ꯐꯔꯛ ꯐꯨꯗꯣꯔꯤ꯫ ꯃꯤꯅꯤꯠ ꯑꯝꯇ ꯄꯥꯏꯌꯨꯀꯣ꯫
ꯄꯥꯏꯒꯦ-ꯄꯥꯏꯒꯦ꯫
ꯐꯔꯛ ꯐꯨꯗꯣꯔꯦ꯫
ꯐꯨꯍꯜꯂꯨ ꯈꯔꯥ ꯐꯨꯕꯗꯤ ꯀꯩꯁꯨ ꯇꯧꯔꯣꯏꯗ꯫
ꯑꯣ ꯐꯔꯦ ꯁꯥꯟꯅꯔꯣꯋꯦ ꯍꯥꯏ ꯂꯣꯏꯔꯒ ꯍꯥꯏꯔꯛꯑꯣꯌꯦ꯫
ꯅꯣꯏ ꯅꯣꯏ ꯃꯥꯁꯨ ꯈꯪꯉꯝꯃꯅꯤ ꯁꯣꯝꯗ ꯁꯦꯜ ꯇꯥꯜꯂꯤꯕꯁꯦ꯫
ꯈꯪꯕꯅꯦ ꯃꯥꯁꯨ ꯏꯅꯥꯎꯄꯤꯁꯨ ꯇꯥꯟꯕ ꯃꯥꯒꯤꯗꯤ ꯐꯠ ꯐꯠ ꯆꯪꯉꯛꯑꯦ ꯑꯩꯈꯣꯏ ꯏꯅꯥꯎꯄꯤꯒꯤꯗꯤ꯫
ꯀꯩꯅꯣ ꯑꯩꯈꯣꯏꯒ ꯃꯥꯟꯅꯗꯩꯁꯤꯅ ꯀꯃꯥꯏꯅ ꯇꯧꯋꯤꯅꯣ꯫
ꯈꯪꯗꯦ ꯑꯈꯣꯏ ꯍꯥꯟꯅ ꯌꯥꯎꯕ ꯃꯐꯝꯗꯨꯅꯦ ꯑꯗꯨꯒ ꯌꯥꯝꯕꯨꯗꯤ ꯑꯩꯅ ꯌꯥꯝ ꯇꯧꯔꯨꯅꯨ ꯍꯥꯏꯕꯒꯤ ꯃꯥꯗꯣ ꯇꯟꯗꯅ ꯇꯧꯁꯨ ꯇꯧꯗꯦ ꯃꯥꯗꯣ ꯇꯟꯕꯅꯦꯕ ꯑꯗꯨꯒꯤ꯫
ꯎꯝ
ꯅꯍꯥꯟꯗꯣ ꯀꯨꯟꯊ꯭ꯔꯥ ꯃꯉꯥ ꯆꯪꯉꯛꯑꯦꯌꯦ꯫
ꯑꯣ꯫
ꯆꯪꯗꯤ ꯑꯗꯨꯝ ꯆꯥꯡ ꯅꯥꯏꯅꯗꯤ ꯆꯪꯉꯦ ꯃꯥꯒꯤꯁꯦ ꯑꯗꯨꯒ ꯄꯩꯁꯥꯗꯤ ꯇꯧꯗꯕꯒꯤ ꯌꯥꯝꯗꯕ꯫ ꯑꯗꯨꯒ ꯉꯁꯤꯅ ꯑꯃꯨꯛ ꯍꯨꯝꯐꯨ ꯍꯨꯝꯗ꯭ꯔꯥꯃꯥꯊꯣꯏ ꯂꯩꯔꯤ ꯆꯪꯉꯛꯇꯨꯕ꯫
ꯇꯧꯍꯜꯂꯨ ꯀꯩꯅꯣꯗꯣ꯫
ꯎꯝ ꯑꯩꯅ ꯇꯧꯅꯕ ꯑꯗꯨꯒ ꯃꯥꯒꯤ ꯑꯅꯧꯕ ꯈꯨꯗꯛ ꯈꯨꯗꯛꯇ ꯑꯁꯣꯏꯕ ꯈꯪꯕꯤꯗꯣ꯫
ꯎꯝ
ꯑꯗꯨꯁꯨ ꯍꯥꯞꯄꯛꯑꯦ ꯑꯗꯨ ꯑꯣꯏꯅ ꯇꯧꯒꯦꯁꯨ ꯇꯧꯋꯣ ꯁꯤꯁꯨ ꯇꯧ ꯑꯅꯤꯃꯛ ꯇꯧꯔꯣ ꯍꯥꯏꯔꯝꯕꯅꯦ꯫
ꯍꯣꯏ ꯃꯥꯅ ꯅꯨꯡꯉꯥꯏꯗꯧꯗꯣ꯫
ꯎꯝ ꯑꯗꯨ ꯑꯥ ꯑꯩꯅ ꯅꯪꯁꯤ ꯇꯥꯜꯂꯒ ꯅꯪꯒꯤ ꯅꯥꯀꯣꯡ ꯇꯥꯅꯕꯤ ꯑꯃ ꯂꯩꯅꯤꯡꯕꯗꯣ ꯂꯩꯔꯣ ꯄꯩꯁꯥꯗꯣ ꯑꯋꯥꯠꯄ ꯍꯥꯞꯄꯣ꯫ ꯍꯣꯏ ꯇꯧꯔꯒꯦ ꯇꯧꯒꯤ꯫
ꯐꯔꯦ ꯑꯁ ꯈꯪꯗꯦ ꯑꯩ꯫ ꯑꯥꯗ ꯑꯃꯨꯛ ꯂꯥꯛꯅꯤꯡꯉꯦ ꯁꯨꯝꯕ ꯇꯧꯕꯩ ꯍꯥꯏꯔꯨꯔꯗꯤ꯫
ꯎꯝ ꯁꯨꯝꯕ ꯇꯧꯕꯩꯗꯤ ꯑꯥꯅ ꯅꯨꯡꯉꯥꯏꯌꯦ꯫
ꯍꯣꯏ ꯁꯤꯗꯗꯤ ꯊꯕꯛ ꯏꯪꯈꯥꯡ ꯇꯧꯔꯛꯄ ꯍꯥꯏꯕ ꯑꯃꯁꯨ ꯂꯩꯗꯅ꯫
ꯎꯝ ꯑꯗꯨꯝ ꯑꯃ ꯑꯃꯒꯤ ꯃꯤ ꯑꯗꯨꯝ ꯑꯩꯁꯨ ꯉꯁꯥꯏꯗꯒꯤ ꯑꯃ ꯑꯃꯨꯛ ꯇꯧ ꯑꯃ ꯑꯃꯨꯛ ꯇꯧ
ꯃꯥꯅꯦ ꯑꯗꯨꯝ ꯃꯤ ꯆꯪꯊꯣꯛ ꯆꯪꯁꯤꯟ ꯇꯧꯕꯅꯤꯅ ꯌꯥꯗ
ꯎꯝ ꯌꯥꯗꯦ ꯇꯣꯉꯥꯟꯅ ꯀꯥ ꯑꯃꯗ ꯏꯊꯟꯇ ꯂꯩꯔꯒ ꯂꯕꯨꯛ ꯀꯨꯝꯕꯗ ꯇꯧꯕ ꯑꯃ ꯌꯥꯏ
ꯍꯣꯏ
ꯑꯩ ꯆꯠꯂꯒ ꯇꯧꯁꯤꯔꯥ ꯈꯪꯗꯦ
ꯑꯩꯁꯨ ꯑꯈꯣꯏꯒꯤ ꯍꯤꯡꯒꯣꯜꯁꯤ ꯇꯥꯟꯅ ꯆꯠꯇꯣꯏꯕ
ꯑꯥ ꯃꯇꯣꯌꯧꯅꯩꯀꯣ
ꯎꯝ ꯃꯇꯣꯟ ꯌꯧꯈꯩ ꯆꯠꯂꯒ
ꯎꯆꯦꯛ ꯑꯣꯌꯥ ꯈꯣꯡꯕꯩ ꯃꯈꯣꯟ ꯇꯥꯔꯛꯑꯗꯤ ꯑꯃꯨꯛ
ꯑꯁ ꯑꯗꯨꯁꯨ ꯆꯨꯝꯃꯦ ꯋꯥꯒꯤ ꯃꯈꯣꯟꯁꯨ ꯊꯥꯗꯣꯏꯅꯦ
ꯃꯄꯥꯟꯗ ꯒꯥꯔꯤꯒꯨꯝꯕ ꯆꯦꯟꯕꯒꯤ ꯃꯈꯣꯟꯁꯦ ꯇꯥꯗꯕ꯭ꯔꯥ
ꯇꯥꯗꯤꯌꯦ
ꯎꯝ ꯌꯥꯔꯦ ꯌꯥꯔꯦ ꯑꯗꯨꯗꯤ
ꯅꯪ ꯃꯊꯛꯀꯤ ꯅꯨꯄꯤꯗꯨꯗꯤ ꯍꯨꯖꯤꯛ ꯈꯥꯡꯕ ꯂꯥꯛꯄ ꯉꯝꯈꯤꯗ꯭ꯔꯦꯅ
ꯃꯥꯁꯦ ꯁꯨꯃꯥꯏꯅ ꯇꯧꯔꯦ ꯃꯥꯥꯏ ꯁꯤꯒꯤ ꯁꯨꯃꯥꯏꯅ ꯈꯥꯡꯕ ꯉꯝꯗꯕꯒꯤ ꯄꯥꯡꯒꯜꯁꯦ ꯐꯗꯤ ꯐꯩꯉꯣ
ꯎꯝ ꯑꯗꯨꯏꯁꯨ ꯁꯥꯎꯅꯤꯡꯉꯛꯄ ꯌꯥꯎꯋꯦ ꯃꯇꯥꯡ ꯃꯇꯥꯡ
ꯎꯝ ꯃꯥ ꯃꯊꯟꯗꯒꯤ ꯈꯟꯕ ꯑꯃ ꯂꯩꯕꯁꯤꯗꯅꯦꯕ ꯄꯦꯟꯗ꯭ꯔꯤ ꯃꯌꯥꯝꯁꯤꯅ
ꯎꯝ ꯃꯥꯒ ꯍꯥꯟꯅ ꯂꯩꯃꯤꯟꯅꯔꯝꯕ ꯎꯝ ꯇꯣꯛꯇꯤ ꯇꯣꯛꯈ꯭ꯔꯕ ꯂꯦꯛ ꯇꯝꯕ ꯂꯣꯏꯈ꯭ꯔꯕ ꯅꯨꯄꯤꯗꯣ ꯈꯪꯉꯤꯗꯅ ꯑꯋꯥꯡꯕꯤ ꯅꯠꯇꯕ ꯇꯦꯟꯕ ꯈꯔ ꯅꯣꯏꯇꯛ ꯇꯧꯕꯤꯗꯨꯁꯨ ꯌꯥꯎꯍꯟꯕ ꯃꯥꯜꯂꯦ ꯃꯥꯅ
ꯑꯣ ꯃꯥ ꯄꯥꯎ ꯐꯥꯎꯅꯔꯝꯅꯤ
ꯎꯝ ꯑꯗꯨꯗꯨꯒ ꯇꯧꯔꯤ ꯍꯥꯏꯔꯛꯑꯦ
ꯑꯣ
ꯃꯥꯗꯤ ꯍꯦꯛꯇ ꯀꯩꯅꯣ ꯇꯧꯔꯝꯃꯅꯤ
ꯎꯝ ꯃꯥ ꯑꯩꯉꯣꯟꯗꯗꯤ ꯍꯥꯏꯔꯛꯈꯤꯗ꯭ꯔꯦ ꯑꯩꯅ ꯉꯔꯥꯡ ꯀꯩꯅꯣꯝ ꯇꯧꯕꯗꯨꯗꯩ
ꯍꯩꯔꯛꯑꯔꯣꯏ ꯍꯩꯔꯛꯑꯔꯣꯏ ꯑꯩꯉꯣꯟꯗ ꯍꯪꯉꯛꯑꯦ ꯅꯪꯒꯤꯗꯤ ꯀꯃꯥꯏ ꯀꯃꯥꯏ ꯇꯧꯈ꯭ꯔꯒꯦ ꯀꯥꯏꯅ ꯑꯩꯅ ꯈꯪꯗꯦ ꯎꯝ ꯑꯩꯅ ꯈꯪꯗꯦꯗ ꯃꯥꯏꯗꯤ ꯑꯗꯨꯝ ꯃꯥꯏꯗꯣ ꯑꯗꯨꯝ ꯇꯧꯔꯤꯅꯦ ꯈꯣꯠꯂꯤꯅꯦ ꯍꯥꯏꯕ
ꯎꯝ ꯃꯥꯅ ꯑꯃꯨꯛ ꯅꯪ ꯌꯣꯡꯃꯩ ꯍꯪꯉꯛꯏꯅꯤꯅꯦ
ꯎꯝ ꯃꯥ ꯍꯪꯕ ꯇꯜꯂꯦꯌꯦ
ꯇꯜꯂꯛꯅꯤ ꯍꯟꯗꯛꯄꯨꯗꯤ ꯑꯩ ꯃꯣꯏꯗꯣ ꯑꯩꯒꯤ ꯁꯛ ꯑꯃ ꯎꯠꯄꯅꯦ
ꯎꯝ ꯑꯗꯨꯅꯅꯤ
ꯎꯝ ꯍꯥꯟꯅꯒ ꯃꯥꯟꯗꯕ ꯃꯑꯣꯡ ꯈꯔ ꯎꯠꯄꯅꯦ ꯑꯩ
ꯑꯗꯨ ꯃꯁꯥꯅꯁꯨ ꯑꯗꯨꯝ ꯇꯧꯔꯕꯅꯤꯅ ꯂꯥꯂꯦꯗꯨ ꯆꯤꯡꯅꯕꯩꯅꯤ ꯇꯜꯂꯤꯗꯨ ꯅꯠꯇ꯭ꯔꯗꯤ ꯀꯩꯗꯧ ꯀꯩꯅꯣ ꯇꯧꯗꯣꯏꯅꯣ
ꯑꯗꯨꯅꯦ ꯑꯩꯅꯁꯨ ꯍꯥꯟꯅꯒꯨꯝꯃꯥꯏꯅ ꯗꯣꯗꯥ ꯗꯣꯗꯥ ꯇꯧꯗꯕꯅꯦꯕ ꯍꯟꯗꯛ ꯃꯔꯛꯁꯦ
ꯍꯣ ꯑꯗꯩ ꯃꯥꯒꯤꯗꯤꯅꯦ ꯊꯔꯣ ꯁꯨꯨꯛꯌꯥ ꯌꯥꯔꯣꯢ ꯈꯪꯉꯕ ꯃꯤꯒꯤꯅ ꯌꯦꯡꯒꯦ ꯌꯦꯡꯒꯦꯅ
ꯑꯗꯨꯅꯦ ꯑꯗꯨꯗꯅꯦ ꯃꯥ ꯌꯥꯝ ꯐꯠꯇ꯭ꯔꯤꯁꯦ
ꯑꯗꯨꯝꯕꯗꯣ ꯇꯧꯅꯨ ꯍꯥꯏꯕ ꯑꯩꯩꯅ ꯍꯥꯢꯗꯤ
ꯑꯗꯩ ꯃꯥꯒꯤ ꯌꯥꯝꯅ ꯍꯥꯏꯗꯤ ꯐꯠꯇꯕꯗꯤ ꯅꯠꯇꯦ ꯀꯃꯥꯏ ꯍꯥꯏꯅꯤ ꯃꯥꯒꯤ ꯃꯤꯅ ꯁꯥꯎꯅꯤꯡꯗꯣ ꯊꯕꯛ ꯑꯃꯅꯅꯦ ꯃꯤꯒꯤ ꯅꯥꯀꯣꯡ ꯇꯥꯅꯕꯤꯁꯦ ꯄꯥꯏꯔꯒꯅꯦ ꯑꯗꯨꯝ ꯑꯣꯠꯂꯒ ꯃꯤꯒꯤ ꯍꯥꯏꯗꯤ ꯀꯃꯥꯏ ꯍꯥꯏꯅꯤ ꯃꯤꯒꯤꯁꯨ ꯃꯤꯒꯤ ꯀꯩꯅꯣ ꯁꯪꯁꯥꯔ ꯑꯃ ꯂꯩꯖꯔꯤꯅꯤꯡꯉꯤꯗꯅ
ꯃꯥꯏ ꯌꯦꯡꯒꯦ ꯌꯦꯡꯒꯦꯌꯦ ꯎꯍꯟꯗ꯭ꯔꯁꯨ ꯃꯤ ꯑꯩꯒꯤ ꯀꯥ ꯊꯪꯅꯕ ꯑꯩꯒ ꯀꯥ ꯄꯨꯟꯕꯗꯨꯅ ꯃꯥ ꯀꯩꯝ ꯇꯧꯗ꯭ꯔꯤ ꯍꯥꯏ ꯑꯗꯨꯁꯨ ꯌꯦꯡꯒꯦ ꯌꯦꯡꯒꯦ ꯍꯥꯏꯔ ꯃꯥꯟꯅ ꯅꯝꯗꯅ ꯌꯦꯡꯉꯤꯕ
ꯑꯗꯨꯅꯦ ꯑꯗꯨꯃꯥꯏꯅꯅꯦ ꯑꯩꯒꯤ ꯅꯍꯥꯟ ꯇꯧꯒ꯭ꯔꯤꯗꯣ ꯑꯗꯨꯒꯅꯦ ꯅꯣꯡꯉꯥꯜꯂ ꯑꯩ ꯁꯤꯔꯤꯗꯨ
ꯃꯥ ꯍꯨꯖꯤꯛ ꯃꯥ ꯍꯨꯖꯤꯛ ꯍꯦꯠꯅꯕ ꯍꯣꯠꯅꯕ ꯂꯦꯞꯇꯦ ꯃꯥ ꯀꯟꯅ ꯍꯣꯠꯅꯔꯤ ꯍꯨꯖꯤꯛ
ꯍꯣꯠꯅꯔꯤ ꯑꯗꯩꯗꯤ ꯑꯃꯨꯛ ꯃꯥ ꯁꯤꯒꯤ ꯄꯣꯠꯁꯤ ꯁꯤꯖꯤꯟꯅꯗ꯭ꯔꯦ ꯍꯥꯏꯔꯛꯇꯣꯏꯅꯤ
ꯎꯝ ꯍꯥꯏꯔꯛꯀꯅꯤ ꯃꯥꯅꯦ ꯃꯤꯉꯣꯟꯗꯁꯨ ꯑꯗꯨꯁꯦ ꯃꯥꯏ ꯈꯠꯅꯔꯝꯗꯥꯏ ꯈꯛꯇꯗꯅꯤ
ꯃꯥꯅꯦ ꯃꯥꯏ ꯀꯥꯟꯅꯔꯝꯗꯥꯏ ꯈꯛꯇꯗꯅꯦ ꯍꯧꯖꯤꯛ ꯃꯥꯅ ꯑꯃ ꯑꯗꯨꯝ ꯋꯥꯔꯤ ꯁꯥꯟꯅꯕ ꯃꯤꯗꯣ ꯑꯗꯨꯁꯨ ꯍꯌꯦꯡ ꯈꯔ ꯂꯩꯔꯒ ꯑꯗꯨꯝ ꯍꯣꯡ ꯀꯩꯅꯣ ꯇꯧꯔꯣꯏꯗꯝꯅꯤ
ꯎꯝ ꯄꯥꯞ ꯄꯨꯗꯣꯢꯅꯦ ꯃꯥ
ꯄꯨꯗꯨꯏꯅꯦ ꯃꯥ ꯁꯨꯃꯥꯏꯅ ꯑꯗꯨꯝ ꯇꯧꯔꯕꯅꯦ
ꯑꯗꯨꯅꯤ
ꯈꯪꯗꯦꯗ ꯒ꯭ꯌꯥꯟ ꯇꯥꯗꯦ ꯃꯄꯥꯟꯒꯤ ꯅꯨꯄꯤꯗꯨꯅ ꯃꯔꯣꯜ ꯑꯃ ꯑꯩꯅ ꯑꯇꯣꯞꯄ ꯒꯁꯨ ꯁꯥꯟꯅꯧ ꯍꯥꯏꯕ ꯃꯥ ꯍꯩꯇꯦꯌꯦ
ꯎꯝ ꯀꯔꯤꯒꯤ
ꯋꯥ ꯋꯥ ꯀꯩ ꯍꯥꯏꯗꯣꯏꯅꯣ ꯈꯪꯗꯦꯌꯦ ꯑꯩꯅ ꯅꯪ ꯍꯩꯠ ꯍꯩꯇ꯭ꯔꯗꯤ ꯄꯥꯡꯅꯣꯛꯇ ꯅꯣꯛꯑ ꯂꯩꯌꯨ ꯍꯥꯏꯕ
ꯍꯣꯏ ꯄꯡꯅꯣꯛꯇ ꯅꯣꯛꯑ ꯗꯣ ꯂꯣꯏꯁꯤꯟꯒ꯭ꯔꯦꯗꯅ ꯐꯪꯕ ꯐꯪꯗꯕꯗꯨꯅ ꯑꯃ ꯑꯣꯏꯔ
ꯃꯥꯅꯦ ꯑꯁ ꯑꯩ ꯑꯩꯒꯤ ꯃꯥꯒꯤ ꯀꯩꯁꯨ ꯌꯧꯔꯝꯃꯣꯏ ꯃꯔꯤ ꯃꯉꯥ ꯃꯉꯥ ꯑꯗꯨꯃꯥꯏꯟꯅ ꯂꯩꯔꯝꯅꯤ
ꯑꯩ ꯀꯥ ꯊꯪꯅꯕꯤꯗꯨꯁꯨ ꯀꯟꯅ ꯍꯣꯠꯅꯔꯤꯕꯥ ꯃꯥꯟꯅꯤ
ꯃꯥꯏꯁꯨ ꯃꯉꯥ ꯁꯨꯔꯦ ꯍꯥꯏꯌꯦ ꯑꯩꯅ ꯍꯧꯖꯤꯛ ꯑꯩꯅ ꯅꯪꯗꯣ ꯍꯧꯖꯤꯛ ꯋꯥꯔꯤ ꯁꯥꯁꯦ ꯍꯥꯏꯔꯝꯃꯦ ꯑꯩꯅ ꯅꯪꯒꯥ ꯁꯥꯔꯤꯒꯦ ꯑꯗꯨꯒ ꯂꯣꯏꯔꯒ ꯁꯥꯁꯦ ꯍꯥꯏꯒꯤꯕꯅꯤ
ꯐꯔꯦ ꯐꯔꯦ ꯎꯝ ꯃꯥꯁꯨ
ꯀꯩꯅꯣꯗꯁꯨ ꯇꯧꯑꯣ ꯀꯩꯅꯣꯗꯁꯨ ꯇꯧꯑꯣ ꯎꯝ ꯃꯊꯛꯀꯤ ꯏꯁꯩ ꯁꯛꯄꯤꯗꯣ ꯕꯥꯁꯤ ꯈꯣꯡꯕꯤꯗꯣ
ꯑꯣ ꯕꯥꯁꯤ ꯈꯣꯡꯕꯤꯗꯨꯁꯨ ꯑꯩꯅꯥ ꯎꯔꯝꯃꯤ
ꯎꯝ ꯃꯥꯁꯨ ꯇꯧ ꯃꯥꯗꯣ ꯉꯁꯥꯏ ꯋꯥꯔꯤ ꯁꯥꯕ ꯈꯣꯠꯄꯩ ꯍꯪꯉꯝꯕꯅꯦ
ꯍꯩꯇꯦ ꯍꯥꯏꯕ꯭ꯔꯣ ꯃꯥ
ꯑ ꯍꯩꯌꯦ ꯃꯥ ꯐꯅꯌꯥꯝ ꯁꯥꯔꯝꯃꯅꯤ ꯃꯃꯥꯟꯅꯕꯒ
ꯎꯝ ꯃꯥꯁꯨ ꯍꯣꯠꯅꯕ ꯂꯦꯞꯇꯦ
ꯎꯝ ꯃꯥ ꯈꯨꯃꯥꯡ ꯌꯥꯝ ꯆꯥꯎꯁꯤꯜꯂꯦ
ꯎꯝ ꯑꯩꯒꯤ ꯅꯥꯀꯟ ꯎꯝ ꯑꯩꯒꯤ ꯅꯥꯀꯟꯒꯤꯗꯨꯁꯨ ꯑꯅꯤꯅꯤꯗꯅ ꯑꯅꯤꯗꯨꯣ ꯑꯅꯤ ꯊꯣꯛꯅ ꯑꯗꯨꯝ ꯇꯧꯖꯔꯅꯤ ꯃꯥ
ꯇꯧꯖꯔꯅꯤ ꯃꯥꯕꯨꯗꯤ ꯈꯔ ꯌꯥꯝ ꯇꯥꯜꯂꯁꯨꯅꯨ ꯃꯍꯨꯠ ꯍꯟꯖꯤꯟꯅꯕ
ꯍꯣꯏ ꯂꯩꯊꯣꯛꯈ꯭ꯔꯤꯗꯨꯒꯥ
ꯑꯥ ꯂꯩꯊꯣꯛꯈꯤꯕꯗꯣ ꯃꯍꯨꯠ ꯌꯧꯅꯕ ꯍꯦꯟꯅꯕ ꯍꯦꯟꯅ
ꯎꯝ ꯃꯥ ꯑꯗꯨ ꯑꯗꯨ ꯍꯟꯖꯅꯕ ꯇꯧꯅꯤ ꯍꯥꯏꯕꯅꯤ
ꯑꯥ ꯑꯗꯨ ꯇꯧꯖꯔꯁꯅꯨ ꯑꯩꯒꯤꯁꯨ ꯑꯃꯗꯨꯒꯤꯗꯤ ꯄꯩꯁꯥꯗꯣ ꯌꯥꯝ ꯀꯥꯗ꯭ꯔꯦ ꯇꯣꯏꯅ ꯇꯧꯗꯕꯩ ꯈꯔ ꯈꯔꯗꯪ ꯇꯧꯔꯒ ꯀꯤꯗꯅ ꯇꯣꯛꯑꯦ ꯍꯥꯟꯅꯒꯨꯝꯃꯥꯏꯅ ꯆꯠ ꯆꯠ ꯇꯧꯗꯕꯩ ꯄꯩꯁꯥ ꯑꯝꯇ ꯀꯥꯗ꯭ꯔꯦ ꯑꯅꯤ ꯐꯥꯎ ꯌꯧꯗꯅ ꯑ
ꯑꯦ
ꯑꯔꯤꯕ ꯅꯠꯇꯦ ꯑꯅꯧꯕ ꯑꯔꯤꯕꯗꯨꯅ ꯑꯃꯨꯛ ꯑꯥ ꯈꯨꯗꯛ ꯈꯨꯗꯛꯇ ꯀꯛꯄꯤꯗꯨꯅꯦꯕ ꯌꯥꯔꯤꯗꯣ
ꯎꯝ
ꯑꯅꯧꯕꯗꯨꯅꯦ ꯑꯗꯨꯒ ꯑꯃꯒꯤ ꯋꯥꯔꯤ ꯑꯩꯅ ꯋꯥ ꯉꯥꯡꯕꯤꯗꯣ
ꯎꯝ
ꯑꯗꯨꯒꯤꯗꯨꯗꯤ ꯇꯧꯕ ꯌꯥꯗ꯭ꯔꯦ ꯁꯤꯗ ꯂꯩꯔꯃꯤꯅ ꯑꯗꯨꯗꯤ ꯎꯝ ꯍꯥꯏꯗꯤ ꯅꯨꯡꯁꯤꯠ ꯎꯪꯕꯒꯤ ꯃꯈ ꯣꯂꯁꯨ ꯇꯥꯕ ꯌꯥꯗꯦ ꯎꯆꯦꯛ ꯋꯥ ꯀꯔꯤꯝꯇ ꯇꯥꯕ ꯌꯥꯗꯦ ꯀꯔꯥꯏ ꯇꯧꯗꯣꯏꯅꯣ ꯈꯪꯗꯦ